ꯍꯜꯂꯣ ꯍꯂꯣ
ꯎꯝ ꯇꯥꯔꯔꯕꯣ
ꯇꯥꯔꯦ
ꯇꯔꯦ ꯑꯣ ꯑꯣ ꯇꯥꯔꯦ ꯇꯥꯔꯦ ꯌꯥꯝ ꯇꯛꯏꯅꯦ ꯑꯩ ꯃꯈꯣꯟꯜꯁꯦ ꯄꯤꯛꯑꯦꯅꯦ ꯇꯧꯔꯤꯁꯦ ꯌꯥꯝꯅ ꯃꯈꯣꯏ ꯄꯤꯛꯉ ꯇꯥꯕ꯭ꯔꯣ
ꯅꯪꯗꯤꯀ ꯅ ꯇꯑꯌꯦꯦ ꯍ ꯏꯗꯤ ꯀꯥꯟꯅ ꯇꯑꯕ
ꯅꯪꯒꯤꯗꯤ ꯇꯞꯄꯦ ꯇꯥꯕꯨꯗꯤ ꯇꯥꯏꯌꯦꯕ ꯑꯗꯣ ꯌꯥꯝ ꯀꯟꯅ ꯐꯖꯅ ꯍꯧꯋ ꯑꯩꯈꯣꯏ ꯃꯥꯗ ꯍꯧ ꯍꯧꯕ ꯑꯗꯨꯃꯥꯏꯅ ꯍꯧꯗꯦ ꯑꯩꯈꯣꯏ ꯁꯤ ꯐꯣꯟꯁꯤꯖꯤꯟꯅꯔꯛ ꯀꯩꯅꯣ ꯈꯪꯦꯅꯤ ꯑꯣ ꯑꯗꯨꯅꯦ ꯑꯩꯅ ꯅꯪꯉꯣꯟꯗ ꯍꯥꯏꯗꯣ ꯇꯥꯕ꯭ꯔꯥ ꯍꯜꯂꯣ ꯅꯪꯅ ꯐꯅꯦꯛꯇꯣ ꯁꯥꯔꯤꯗꯣ ꯀꯔꯤ ꯖꯥꯇꯤꯒꯤ ꯁꯥꯔꯤꯅꯣ ꯀꯃꯥꯏꯅ ꯁꯥꯔꯤꯅꯣ ꯀꯅꯥꯗ ꯀꯃꯥꯏꯅ ꯇꯧꯔꯤꯅꯣ ꯈꯣꯠꯂꯤꯔꯤꯅꯣ ꯃꯥ ꯄꯥꯝꯃꯤ ꯃꯆꯨ ꯀꯩꯀꯩ ꯁꯥꯒꯦꯅ ꯍꯪꯉꯛꯏ ꯑꯗꯨꯒ ꯑꯩꯉꯣꯟꯗ ꯐꯅꯦꯛ ꯇꯣ ꯑꯗꯨꯝ ꯑꯣꯔꯗꯔ ꯇꯧꯔ ꯁꯥꯔꯤꯅꯤ
ꯅꯨꯡꯉꯥꯏ ꯇꯧꯕꯅꯦꯕ ꯍꯣꯏ ꯑꯣꯗꯒꯦ ꯂꯂꯣꯟꯕꯤ ꯈꯪꯅꯩꯕ ꯃꯥꯅ ꯁꯤꯒꯤ ꯃꯆꯨꯁꯦ ꯊꯥꯎ ꯍ ꯇꯧ ꯍꯥꯏꯔꯛꯄꯗꯣ ꯑꯩꯅ
ꯎꯝ ꯎꯝ
ꯍꯁꯥ ꯄꯪꯁꯦ ꯃꯉꯣꯟꯗ ꯂꯧꯍꯟꯗꯣꯏꯏ ꯅꯦꯕ
ꯎꯝ ꯎꯝ ꯅꯪꯒꯤ ꯄꯩꯁꯥꯁꯦ ꯅꯪ ꯀꯤꯕ ꯅꯠꯇꯕ
ꯑꯗꯨꯒ ꯄ ꯁꯦꯔ
ꯌꯦꯉꯥꯛꯁ ꯇ ꯄꯦ
ꯑꯩꯩ ꯀꯛꯍꯧꯗꯣꯏꯅꯦꯕ ꯑꯩꯁꯦ ꯀꯅꯨꯅꯤꯗ ꯀ ꯍꯨꯏꯒꯤ ꯀꯕꯨꯏ ꯌꯥꯇꯒꯤꯅꯤꯗ ꯐꯅ ꯑꯗ ꯂꯨꯄꯥ ꯆꯍꯨꯝ ꯆꯍꯨꯝ ꯌꯣꯜꯂꯤꯅꯦꯕ ꯑꯩꯅ ꯇꯧꯔꯤꯁꯦ ꯑꯇꯩ ꯖꯥꯇꯤꯁꯨ ꯁꯥꯕ ꯌꯥꯏ
ꯑꯗꯨꯗ ꯃꯣꯏꯅ ꯃꯣꯏꯗꯗꯤ ꯃꯣꯏꯅꯗꯤ ꯀꯌꯥ ꯌꯣꯜꯂꯤꯒꯦ ꯍꯥꯏꯒꯦ
ꯃꯣꯏꯅ ꯀꯌꯥ ꯌꯣꯟꯒꯦ ꯈꯪꯗꯦ ꯑꯗꯨꯗꯤ ꯑꯩꯈꯣꯏꯅ ꯊꯤꯒꯠꯂꯨꯗ꯭ꯔꯦꯕꯀꯣ ꯑꯩꯈꯣꯏꯅ ꯃꯣꯏꯗ ꯄꯤꯕꯅ ꯑꯗꯨꯃꯥꯏꯅ ꯄꯤꯗꯕ ꯑꯗꯨꯒ ꯄꯩꯁꯥꯗꯤ ꯌꯥꯝ ꯅꯨꯡꯉꯥꯏꯗ ꯑꯩꯅ ꯈꯔ ꯈꯔ ꯂꯧꯒꯦ ꯌꯥꯏ ꯄꯨꯟꯅ ꯂꯧꯒꯦ ꯌꯥꯏ ꯑꯗꯒꯤ ꯑꯩꯅ ꯁꯥꯔꯤꯕ ꯐꯅꯦꯛꯁꯦ ꯑꯩ ꯁꯥꯏ ꯐꯅꯦ ꯁꯦ ꯁꯤꯠꯄ ꯁꯤꯠꯇꯕ ꯃꯣꯏꯅ ꯐꯤ ꯁꯥꯎ ꯍꯥꯏꯕꯁꯤꯅ ꯑꯩꯅ ꯑꯗꯨꯝ ꯃꯣꯏꯗ ꯂꯣꯏ ꯄ ꯈꯟꯈ꯭ꯔꯅꯤ ꯃꯣꯏꯅ ꯑꯗꯨꯝ ꯌꯣꯟꯖꯕ ꯑꯗꯨꯃꯥꯏꯅ ꯇꯧꯔꯤꯤꯅꯦ
ꯁꯤꯠꯀꯦꯔꯥ ꯁꯤꯠꯂꯣꯏꯒꯔꯥ ꯅꯪꯒꯤꯗꯤ ꯎꯝ
ꯍꯥꯕꯤ ꯍꯥꯏꯕ
ꯎꯝ
ꯎꯝ ꯍꯣꯏ ꯑꯩꯒꯤꯗꯤ ꯁꯥꯐꯝ ꯊꯣꯛꯄ ꯄꯤꯕꯐꯝ ꯊꯣꯛꯄ ꯑꯗꯨꯝ ꯄꯤꯈꯤꯕ ꯅ ꯑꯔꯝ ꯀꯨ ꯃꯆꯨꯗꯤ ꯐꯤ ꯐꯖ ꯐꯖ ꯁꯥꯈ꯭ꯔꯦ ꯑꯗꯩ ꯍꯟꯗꯛ ꯑꯩꯅ ꯑꯃ ꯍꯟꯇꯛ ꯁꯥꯒꯦꯅ ꯇꯧꯔꯤꯁꯤꯅ ꯀ꯭ꯔꯤꯝ ꯃꯆꯨ ꯍꯥꯏꯒꯗ꯭ꯔꯥ ꯀ꯭ꯔꯤꯝ ꯅꯠꯇꯦ ꯄꯥꯎꯗꯔ ꯃꯆꯨ ꯍꯥꯏꯒꯗ꯭ꯔꯥ
ꯄꯥꯎꯗꯔ ꯃꯆꯨ
ꯎꯝ ꯄꯥꯎꯗꯔ ꯃꯆꯨꯗ ꯃꯄꯥꯁꯦ ꯒ꯭ꯔꯤꯟ ꯑꯣꯏ ꯀꯔꯤ ꯑꯣꯏ ꯇꯧ ꯑꯗꯨ ꯍꯥꯞꯄꯤꯔ
ꯃꯥꯒꯤ ꯃꯄꯥꯛꯁꯤꯅ ꯀꯃꯥꯏꯅ ꯑꯣꯏꯅꯣꯕ ꯃꯄꯥꯛꯑꯗꯤ ꯄꯨꯔꯥ ꯃꯆꯨ ꯀꯂꯔꯁꯤꯅ ꯑꯄꯥꯛꯄ ꯃꯥꯒꯤ ꯃꯦꯟꯁ ꯀꯂꯔꯁꯦ ꯄꯥꯎꯗꯝ ꯃꯆꯨꯁꯤꯅ ꯑꯣꯏꯗꯣꯏꯕ
ꯑ ꯃꯦꯦꯟꯒꯂ ꯄꯥꯎꯗ
ꯅꯦꯠꯋꯥꯛꯁꯦ ꯌꯥꯝ ꯅꯨꯡꯉꯥꯏꯇꯦ ꯍꯜꯂꯣ
ꯑꯗꯨꯒ ꯅꯨꯡꯉꯥꯏꯇꯌꯦ
ꯎꯝ
ꯇꯥꯏꯌꯦ ꯅꯡ ꯇꯕ꯭ꯔꯥ
ꯇꯥꯏꯌꯦꯕ ꯑꯗꯣ ꯅꯦꯠꯋꯥꯛꯁꯦ ꯑꯩꯈꯣꯏꯒꯤ ꯄꯠ ꯄꯠ ꯄꯠ ꯄꯠ ꯑꯩꯅ ꯉꯥꯡꯕꯕꯁꯤꯁ ꯑꯅ ꯅꯪꯅ ꯑꯃꯨꯛ ꯀꯣꯟꯅ ꯇꯥꯏꯌꯦ ꯇꯥꯏꯌꯦ
ꯑꯩꯈꯣꯏꯒꯤ ꯀꯩꯅꯣꯗꯒ ꯑꯦꯜꯕꯝꯗ ꯁꯦꯠꯂꯤꯕ ꯐꯩꯁꯤꯡꯗꯣ
ꯌꯥꯥꯎ
ꯇꯠꯈꯔꯦꯕꯨ
ꯍꯜꯂꯣ ꯅꯦꯠꯋꯥꯛꯁꯦ ꯅꯦꯠꯋꯥꯛꯁꯦ ꯅꯦꯠꯋꯥꯛꯁꯦ ꯅꯦꯠꯋꯥꯛꯁꯦ ꯏꯕꯥꯅꯤꯒꯤ ꯅꯦꯠꯋꯥꯛꯁꯦ ꯅꯦꯠꯋꯥꯛꯁꯦ ꯌꯥꯝ ꯇꯥꯗ꯭ꯔꯦ ꯍꯂꯣ
ꯍꯜꯂꯣ ꯑꯔꯕ
ꯀꯗꯧꯔꯤ ꯍꯥꯏꯕ ꯂꯨꯩꯕꯅꯤ ꯀꯂꯤꯧ ꯏꯒꯤꯦꯅꯦ ꯋꯥꯥꯛꯁꯨꯕꯣ ꯇꯥꯏꯌꯦꯌꯦ
ꯌꯦꯁ
ꯋꯥ ꯋꯥꯔꯤꯖ ꯇꯔꯕ ꯗ ꯂꯣꯏꯁꯤꯟꯗꯣꯔꯦ
ꯍꯥꯕ꯭ꯔꯗꯜ ꯍꯣꯗ꯭ꯔꯦ
ꯀꯔꯤ ꯀꯔꯤ ꯍꯟꯖꯥꯡ ꯊꯣꯡꯉꯦꯗ ꯅꯪ ꯑꯃꯛ ꯉꯁꯥꯏ ꯑꯩꯁꯤꯗꯩꯁꯨ ꯀꯥꯎꯔꯦ
ꯏꯖꯥꯡꯗ ꯃꯨꯂꯦ ꯂꯗꯤ ꯀꯥꯉꯣꯃ ꯉꯧꯔꯦ ꯑꯗꯨꯗꯒꯤ ꯁꯒꯋꯥ ꯋꯥꯏ ꯑꯃ ꯊꯣꯡꯉꯦ
ꯎꯝ
ꯀꯩꯅꯩꯅꯣ ꯀꯔ ꯈꯥꯕꯤ ꯃꯣꯂꯣ ꯃꯂ
ꯑꯗꯣ ꯅꯪꯒꯤ ꯐꯅꯦꯛꯁꯦ ꯀꯌꯥꯝ ꯀꯨꯏꯔ ꯁꯥꯗꯣꯏꯅꯣ ꯀꯗꯧꯉꯩ ꯍꯧꯗꯣꯔꯤꯒꯦ
ꯑꯩ ꯂꯥꯡꯆꯥꯛ ꯀꯟꯅꯁꯦ ꯑꯩ ꯍꯧꯖꯤꯛ ꯂꯪꯆꯥꯛ ꯆꯥꯛꯄꯁꯦ ꯑꯩꯁꯦ ꯊꯕꯛꯁꯦ ꯌꯥꯝꯃꯟꯗꯅ ꯂꯣꯏꯕ ꯉꯝꯗ꯭ꯔꯦ ꯑꯣꯥꯛ ꯆꯥꯛꯁꯤꯗ ꯆꯥꯛꯄ ꯂꯣꯏꯁꯤꯜꯂꯒꯗꯤ ꯍꯧꯗꯕ ꯑꯗꯣ ꯍꯧꯕꯁꯤꯁꯨꯅꯦ ꯑꯩꯈꯣꯏ ꯁ꯭ꯋꯥꯏꯗ ꯍꯧꯕ ꯍꯩꯇꯦꯕ ꯑꯩꯅ ꯇꯧꯔꯤꯁꯦ ꯊꯧꯕꯥꯜꯗ ꯆꯠꯂ ꯑꯃꯨꯛ ꯍꯧꯗꯣꯏꯕ ꯑꯗꯨꯅ ꯑꯩꯅ ꯐꯅꯦꯛꯁꯤ ꯑꯃꯨꯃꯨꯛ ꯁꯥꯕ ꯃꯇꯝꯗ ꯌꯥꯝ ꯌꯥꯝ ꯍꯧꯖꯤꯜꯂꯒ ꯁꯥꯏꯌꯦꯕ ꯍꯥꯏꯗꯤ ꯆꯠꯊꯣꯛ ꯆꯠꯁꯤꯟ ꯍꯧꯗꯣꯛ ꯍꯧꯖꯤꯟꯁꯦ ꯑꯩꯉꯣꯟꯗ ꯌꯥꯝ ꯐꯔꯛ ꯇꯥꯕꯅꯤꯅ ꯊꯧꯕꯥꯜ ꯆꯠꯂꯍꯧꯗꯣꯏꯅꯤ ꯄꯩꯁꯥ ꯇꯦꯡꯒ ꯆꯒ ꯂꯩꯇꯕ ꯑꯩꯈꯣꯏ ꯁ꯭ꯋꯥꯏꯗ ꯍꯧꯔꯤꯁꯤꯅ ꯑꯩꯈꯣꯏ ꯆꯨꯝꯅꯒꯤ ꯐꯅꯦꯛꯁꯤꯗꯤ ꯂꯣꯏ ꯍꯧꯕ ꯍꯩꯌꯦꯕ ꯑꯣ ꯍꯧꯖꯤꯛꯀꯤ ꯁꯒꯨꯝꯕ ꯃꯌꯦꯛ ꯅꯥꯏꯕ ꯑꯗꯒꯤ ꯑꯩꯅ ꯁꯥꯕ ꯃꯑꯣꯡꯁꯦ ꯁꯤꯒꯨꯝ ꯖꯅꯥꯃ ꯂꯨꯏꯌꯦꯕ ꯍꯧꯕꯁꯦ ꯑꯗꯨꯅ ꯍꯧꯕꯁꯦ ꯍꯩꯇꯦꯕ ꯐ ꯍꯌꯦꯡꯁꯦ ꯑꯩꯅ ꯅ ꯑꯃꯨꯛꯨꯛ ꯍꯧꯔꯤꯁꯦ ꯍꯨꯝꯐꯨ ꯍꯨꯝꯕꯗ꯭ꯔꯥ ꯃꯥꯥꯏꯅ ꯍꯥꯎꯋꯅ
ꯄꯨꯔꯒ ꯂꯥꯛꯇꯣꯏꯅꯦꯕ ꯅꯪꯅꯧ
ꯑꯥ ꯑꯗꯨ ꯑꯃꯨꯛ ꯄꯨꯔ ꯂꯥꯛꯇꯣꯏꯅꯤ ꯑꯩꯅ ꯑꯩꯅ ꯇꯧꯔꯤꯁꯦ ꯑꯩꯒꯤ ꯊꯕꯛꯁꯦ ꯑꯗꯣ ꯕꯔꯥ ꯇꯤꯡꯊꯣꯛꯑꯒ ꯍꯧꯔꯁꯨ ꯑꯩꯉꯣꯟꯗ ꯉꯁꯥꯏ ꯁꯦꯟꯗꯣꯡꯗꯣ ꯇꯣꯡꯕꯅꯤꯅꯅꯦ
ꯎꯝ
ꯑꯗꯨꯝ ꯇꯧꯕ ꯑꯩꯅ ꯂꯨꯄꯥ ꯆꯍꯨꯝꯗ ꯌꯣꯜꯂꯤꯁꯦ ꯍꯣꯡꯉꯦꯕ ꯑꯩꯉꯣꯟꯗ ꯌꯥꯝꯅ
ꯎꯝ
ꯍꯥꯏꯗꯤ ꯂꯨꯄꯥ ꯂꯤꯁꯤꯡ ꯃꯉꯥꯒꯤ ꯂꯪ ꯄꯨꯊꯣꯛꯑꯒ ꯁꯥꯕ ꯃꯇꯝꯗ ꯂꯨꯄꯥ ꯂꯤꯁꯤꯡ ꯃꯉꯥ ꯍꯦꯅ ꯑꯗꯨꯝ ꯇꯣꯡꯉꯦꯕ ꯁꯦꯟꯗꯣꯡꯁꯦ ꯑꯗꯨꯃꯥꯏꯅ ꯑꯗꯨ ꯇꯣꯡꯕ ꯑꯗꯒꯤ ꯗꯣꯡ ꯗꯣꯡ ꯗꯣꯡ ꯁꯥꯗꯣꯛꯄꯅꯤ ꯃꯣꯏꯗꯤ ꯍꯥꯏꯗꯤ ꯃꯇꯝ ꯆꯪꯗꯦ ꯅꯣꯡꯃꯗ ꯅꯣꯡꯃꯗ ꯐꯅꯦꯛ ꯑꯅꯤ ꯑꯍꯨꯝꯗꯤ ꯑꯗꯨꯝ ꯁꯥꯕ ꯉꯝꯃꯤ ꯑꯗꯨꯃꯥꯏꯅ ꯁꯥ ꯎꯝ ꯅꯠꯇꯦ ꯐꯅꯦꯛ ꯃꯔꯥꯛꯛꯇꯨ ꯇꯔꯨꯛ ꯑꯃꯨꯛ ꯁꯥꯕ ꯉꯝꯃꯤ
ꯑꯣ ꯑꯣ ꯐꯅꯦꯛ ꯃꯄꯨꯝ ꯑꯍꯨꯝ ꯑꯥ
ꯑꯥ ꯐꯅꯦꯛ ꯃꯄꯨꯝ ꯑꯍꯨꯝꯒꯨꯝꯕꯗꯤ ꯁꯥꯕ ꯉꯝꯃꯦꯕ ꯅꯣꯡ ꯅ ꯅꯣꯡꯁꯨ ꯁꯕꯩꯂ ꯃꯥꯃꯕ ꯃꯣꯏꯔꯕꯤꯍꯕꯤ ꯁꯂꯦꯗꯧ ꯁꯔꯨꯛ ꯑꯗꯨ ꯁꯥꯕꯅ ꯐꯩꯑꯕ ꯃꯣꯏꯔꯥꯡꯒꯤ ꯍꯛꯄꯗꯨꯗꯤ ꯅꯣꯡꯃꯗ ꯐꯅꯦꯛ ꯃꯔꯥꯛ ꯇꯤꯜꯂꯥꯑ ꯐꯅꯦꯛ ꯐꯅꯦꯛ ꯑꯃ ꯁꯥꯕ ꯃꯇꯝꯗ ꯅꯨꯃꯤꯠ ꯃꯉꯥꯅꯤꯃꯨꯛ ꯆꯪꯉꯦꯕ ꯑꯩꯅ ꯁꯥꯕꯗ ꯃꯣꯏꯔꯥꯡ ꯊꯔꯛꯄꯁꯤꯗꯤ
ꯑꯥ ꯑꯥ ꯑꯥ ꯑꯥ
ꯑꯗꯥꯒꯤ ꯋꯥꯖ ꯋꯥꯕ ꯃꯦꯁꯤ ꯁꯣꯛꯄ
ꯑꯥ ꯃꯃꯜꯗꯤ ꯀꯌꯥꯝ ꯈꯦꯠꯅꯒꯦ ꯑꯗꯨꯗꯤ ꯃꯣꯏꯔꯥꯡ ꯑꯅꯥꯄꯤ ꯍꯥꯞꯄ ꯁꯥ ꯇꯥꯔꯗꯤ ꯑꯩꯈꯣꯏꯒꯤ ꯃꯩꯇꯩꯒꯤ
ꯍꯁꯏ ꯋꯥꯂꯦ
ꯑꯥ
ꯃꯣꯏꯔꯥꯡ ꯈꯨꯣꯏꯅ ꯆꯥꯝꯃꯉꯥ ꯁ꯭ꯋꯥ ꯌꯣꯜꯂꯦ ꯑꯃ ꯑꯃꯗꯨꯅ ꯍꯣꯏ ꯑꯗꯨꯕꯨꯗꯤ ꯃꯃꯜꯕꯨꯗꯤ ꯈꯦꯠꯅꯅꯤ ꯈꯦꯠꯅꯔꯁꯨ ꯃꯇꯝꯗꯤ ꯑꯩꯉꯣꯟꯗ ꯑꯣꯏꯣꯏꯔꯥꯡ ꯀꯛꯄ ꯐꯅꯦꯛ ꯑꯅꯤ ꯁꯥꯗꯧ ꯇꯗꯨꯅ ꯑꯃꯗ ꯐꯅꯦꯛ ꯇꯔꯥꯃꯨꯛ ꯁꯥꯎꯕ ꯑꯥ ꯑꯗꯨꯃꯥꯏꯅ ꯁꯥꯎꯕꯅ ꯀꯇꯥ
ꯋꯥꯕꯒꯤ ꯇꯥꯏꯃꯤꯡꯗꯤ ꯈꯪꯍꯧꯗ ꯗꯅ ꯑꯗꯨꯅ ꯖꯔꯦꯜ ꯆꯠꯈꯤꯕꯅꯤꯅ ꯎꯝ
ꯃꯣꯏꯔꯥꯡꯕꯤꯍꯛꯄꯨꯗꯤ ꯑꯗꯨꯝ ꯇꯧ ꯂꯩꯗꯣꯏꯅꯦ ꯑꯗꯒꯤ ꯃꯣꯏꯔꯥꯡꯕꯤꯍꯥꯛꯄ ꯍꯣꯏ ꯑꯗꯨꯗꯤ ꯑꯃꯨꯛ ꯌꯨꯝꯂꯛꯇ ꯌꯣꯟꯗꯣꯏꯅꯤ ꯄꯩꯁꯥꯁꯦ ꯁꯣꯠꯈꯤ
ꯑꯣ ꯑꯣ ꯑꯣ ꯑꯣ ꯑꯣ
ꯄꯩꯁꯥ ꯁꯣꯠꯂꯔꯣꯏ ꯑꯩꯅ ꯁꯥꯕ ꯐꯅꯦꯛ ꯇꯔꯥꯨ ꯇꯔꯑꯃꯨꯛ ꯁꯥꯕ ꯂꯣꯏꯔꯒ ꯍꯦ ꯊꯤꯜꯂꯦꯕꯚ ꯑꯩꯅ ꯑꯩꯅꯁꯕ ꯂꯣꯏꯔꯒ ꯄꯨꯟꯅ ꯄꯤꯔꯣꯅꯤ ꯑꯗꯒꯤ ꯄꯩꯁꯥ ꯑꯩ ꯁꯤ ꯄꯤꯔꯝꯃꯣ ꯆꯤꯇ ꯀꯥꯦ ꯑꯗꯨ ꯂꯍꯧꯅꯤ ꯂꯍꯧ ꯑꯗꯨ ꯗꯁꯨ ꯑꯩ ꯀꯣꯟꯅ ꯂꯧꯔꯒꯦ ꯍꯥꯏꯁꯨ ꯑꯗꯨꯝ ꯌꯥꯔꯦ
ꯑꯥ ꯑꯣ ꯑꯗꯨꯗꯤ ꯃꯣꯏꯔꯥꯡꯕꯤꯁꯤꯤꯕꯤ ꯁꯥ ꯇꯥꯔꯗꯤ ꯅꯪꯅ ꯅꯪꯅ ꯌꯣꯟꯖꯄꯒꯤ ꯋꯥꯔꯤꯅꯦꯕ ꯍꯧꯖꯤꯛꯀꯤ ꯑꯗꯨꯃꯥꯏꯅ ꯂꯂꯣꯟꯕꯤꯗꯣ ꯃꯣꯏꯔꯥꯡꯝꯒꯤ ꯍꯥꯄꯤꯒꯤꯗꯤ ꯂꯩꯇꯦꯕ ꯑ ꯅꯪꯒꯤ ꯑꯣꯏꯅ
ꯍꯣꯏ ꯑꯩꯒꯤ ꯑꯣꯏꯅ ꯂꯩ ꯕꯥ ꯃꯔꯥꯃꯤ ꯒꯨꯝꯃꯦ ꯁ ꯁꯥ ꯇꯗꯨꯝ ꯂ ꯌꯣꯟꯗꯣꯏꯅꯦꯕ ꯂꯩꯀꯥꯏꯗ ꯀꯩꯗ ꯑꯗꯨꯗꯅ ꯑꯏꯅ ꯑ ꯍꯥꯔꯒ ꯌꯣꯟꯕ ꯑꯃ ꯇꯥꯗ꯭ꯔꯗꯤ ꯑꯗꯩ ꯄꯩꯁꯥꯁꯨ ꯁꯣꯠꯄꯤꯗꯣꯏꯕ ꯑꯗꯨꯅ ꯑꯩꯒꯤ ꯑꯩꯒꯤ ꯑ ꯈꯥꯡꯔꯣꯏ ꯗ ꯍꯌꯦꯡꯄꯤꯔꯛꯄ ꯑꯗꯨꯃꯥꯏꯅ ꯇꯧꯕꯅꯤꯅ ꯁꯤꯟꯅꯐꯝ ꯈꯪꯉꯣꯏ ꯑꯗꯨꯝ ꯆꯠꯇ ꯂꯣꯏꯒꯤꯗꯣꯏꯅꯦꯕ
ꯎꯝ ꯑꯗꯨꯗꯤ ꯅꯪ ꯍꯧꯖꯤꯛꯀꯤ ꯐꯅꯦꯛꯇꯨꯗꯤ ꯑꯗꯨꯝ ꯁꯥꯕꯤ ꯑꯗꯨꯝ ꯍꯥꯏꯕ꯭ꯔꯥ
ꯁꯤ ꯁꯤꯗꯤꯒ ꯅꯣꯅꯦ ꯑꯩꯅ ꯁꯥꯕ ꯉꯝꯗꯕꯩ ꯋꯥꯅꯤ ꯑꯣꯗ ꯆꯋꯥ ꯋꯥꯋꯥ ꯠꯇꯕ ꯃꯣꯏꯗꯤ
ꯑꯁ ꯑꯗꯨ ꯑꯗꯨ ꯌꯥꯝ ꯐꯩ ꯑꯗꯨꯅ ꯑꯗꯨꯅ ꯍꯦꯟꯅ ꯀꯅꯤꯅ ꯑꯗꯨꯅꯁꯨ ꯀꯥꯟꯅꯅꯤ ꯊꯨꯁꯨ ꯊꯨꯕ ꯃꯤꯁꯨ ꯋꯥꯠꯇꯕ ꯅꯠꯇ꯭ꯔꯥ
ꯂꯂꯣꯟꯕꯤꯁꯤꯅ ꯇꯧꯒꯦ ꯕꯖꯥꯔꯗ ꯈꯛꯇꯪ ꯌꯣꯟꯕ ꯅꯠꯇꯦꯕ ꯑꯇꯣꯞ ꯑꯇꯣꯞꯄ ꯖꯤꯔꯤ ꯁꯥ ꯂꯩꯗꯅ ꯇ ꯇꯄ ꯃꯄꯝ ꯌꯥ ꯄꯨꯂꯞ ꯄꯨꯂꯞ ꯐꯅꯦꯛ ꯆꯥꯝꯃꯨꯛ ꯆꯥꯝꯃ ꯌꯥꯡꯈꯩꯃꯨꯛ ꯁꯨꯃꯥꯏꯅ ꯄꯨꯟ ꯄꯨꯟ ꯊꯥꯈꯤꯗꯤꯅꯦꯕ ꯐꯅꯦꯛꯛꯇ ꯑꯣꯔꯗꯔꯗꯤꯁꯨ ꯌꯥꯝ ꯋꯥꯠꯇꯦꯕ ꯑꯩꯅ ꯁꯥꯕ ꯉꯝꯗꯕ ꯈꯇꯅꯤ ꯑꯩ ꯁꯥꯕ ꯉꯝꯗꯕ ꯉꯗ ꯊꯥ ꯑꯃ ꯄꯨꯔꯥ ꯐꯥꯖꯤꯜꯂꯛꯑꯕꯅꯦ ꯑꯩ ꯐꯤ ꯁꯥꯗ꯭ꯔꯤꯁꯦ ꯂꯪꯆꯥꯛ ꯆꯥꯛꯄꯁꯨ ꯂꯣꯏ ꯉꯝꯗ꯭ꯔꯕ ꯍꯥꯏꯗꯤ ꯑꯩ ꯐꯖ ꯆꯠꯂꯦꯕ ꯍꯟꯗꯛꯁꯦ ꯌꯨꯝꯗ ꯂꯩꯕ ꯉꯝꯗꯦ ꯆꯠꯂꯦ ꯑꯗꯒꯤ ꯑꯃꯨꯛ ꯆꯠꯇꯕ ꯅꯨꯃꯤꯠꯇꯨꯁꯨ ꯆꯠꯇꯕ ꯅꯨꯃꯤꯠꯇ ꯥꯟ ꯆꯠꯂ ꯋꯥꯕꯅ ꯅꯨꯡꯁꯥꯒ ꯁꯥꯥꯛꯂꯛꯄꯗꯒꯤ ꯏꯁꯥ ꯄꯠꯊꯩ ꯑꯃꯨꯛ ꯇꯧꯕ ꯉꯝꯗ꯭ꯔꯨ ꯀꯣ ꯊ ꯑꯅꯤ ꯑꯗꯨꯃꯥꯏ ꯇꯧꯗꯅ ꯂꯝꯣꯡꯆꯥꯛꯁꯤ ꯇ ꯉꯝꯗ ꯑꯩ ꯑꯣꯖꯥꯛꯁꯦ ꯆꯥꯛꯄꯂꯣꯏꯔꯗꯤ ꯐꯤꯁꯦ ꯍꯧꯔꯗꯧꯅꯤ ꯀꯥꯟꯅꯩ ꯀꯥꯟꯅꯩ ꯐ ꯁꯥꯕꯁꯨ ꯑꯗꯨꯝ
ꯋꯥꯁꯨ ꯌꯥꯝ ꯀꯟꯅ ꯋꯥꯗꯕ ꯅꯠꯇ꯭ꯔꯥ ꯀꯥ ꯍꯦꯟꯅꯦꯛꯇ ꯑꯩꯈꯣꯏꯒꯤ ꯈ꯭ꯋꯥꯡꯗ ꯁꯥꯔꯒ ꯇꯤꯦꯝ ꯊꯥꯡꯒꯠꯄꯤꯅ
ꯎ ꯅꯠꯇꯦ ꯅꯠꯇꯦ ꯉꯥꯏ ꯅꯪꯥꯛ ꯁꯥꯡꯕꯗꯣꯡꯗꯣꯡ ꯀꯥꯛꯈꯜꯂꯝ ꯑꯃꯔꯥꯝꯥꯎ ꯁꯥꯟꯅꯕꯅꯤ ꯃꯔꯥ ꯑꯃ ꯁꯥꯕꯗꯅꯦ ꯑꯩꯅ ꯁꯨꯝ ꯄꯥꯕꯗ ꯑꯗ ꯃꯔꯥ ꯑꯃ ꯁꯥꯕꯗ ꯐꯣꯔꯇꯤ ꯃꯤꯅꯠ ꯀꯨꯝꯕ ꯁꯨꯃꯥꯏꯅ ꯆꯪꯉꯦꯕ ꯑꯩꯅꯪ ꯉꯥꯏꯍꯥꯛꯇꯪ ꯐꯝꯗꯣꯛꯄꯗꯅꯤ ꯉꯍꯇꯪ ꯉꯍꯥꯛꯇꯪ ꯐꯝꯗꯣꯛꯄ ꯍꫭꯏ ꯃꯔꯛꯃ ꯑꯩ ꯏꯔꯥꯏ ꯂꯥꯏꯅ ꯁꯥꯕ ꯉꯝ
ꯑꯣ ꯄꯨꯡꯈꯥꯏ ꯑꯃꯗꯤ ꯑꯗꯨꯝ ꯆꯪꯕ ꯍꯥꯏꯇꯥꯔꯦꯀꯣ
ꯄꯨꯡꯈꯥꯏꯃ ꯈꯔ ꯍꯦꯟꯅ ꯆꯪꯉꯦꯕ ꯐꯅꯦꯛ ꯃꯔꯥꯛ ꯑꯃ ꯁꯥꯕꯗ ꯐꯅꯦꯛ ꯐꯅꯦꯛ ꯑꯃ ꯁꯥꯕꯗꯗꯤ ꯄꯨꯡ ꯑꯃꯒ ꯈꯔ ꯍꯦꯟꯅ ꯄꯨꯡ ꯑꯃ ꯃꯈꯥꯏꯃꯨꯛꯀꯤ ꯆꯥꯡ ꯆꯪꯉꯦꯕ
ꯑ ꯑꯗꯨ ꯅꯣꯡꯃꯗ ꯄꯨꯡ ꯑꯍꯨꯝ ꯃꯔꯤꯃꯨꯛꯀꯤ ꯆꯥꯡ ꯐꯝꯃ ꯂꯣꯏꯔꯦ ꯊꯕꯛꯇ
ꯐꯝꯃꯂꯣꯏꯔꯦ ꯎꯝ ꯅꯨꯃꯤꯗꯥꯡꯗ ꯉꯥꯏꯍꯥꯛ ꯆꯥꯛ ꯇꫭꯛꯂꯛꯄ ꯄꯨꯡ ꯅꯤꯄꯥꯟꯗꯩꯅ ꯄꯨꯡ ꯇꯔꯥ ꯁ꯭ꯋꯥꯏꯕꯨꯛ ꯅꯤꯄꯥꯟ ꯇꫭꯛꯊꯣꯛꯈ꯭ꯔꯣ ꯃꯥꯄꯟꯗꯩꯅ ꯇꯔꯥ ꯁ꯭ꯋꯥꯏꯕꯨꯛ ꯁꯥꯔꯣ ꯐꯅꯦꯛ ꯃꯔꯥꯛ ꯑꯃ ꯏꯔꯥꯏ ꯂꯥꯏ ꯁꯥꯔꯅꯤ ꯑꯗꯒꯤ ꯑꯉꯥꯡ ꯏꯁ꯭ꯀꯨꯜ ꯆꯠꯈꯤꯕ ꯇꯥꯏꯃꯤꯡ ꯁꯨꯃꯥꯏꯅ ꯑꯗꯨꯝ ꯁꯥꯕꯩꯋꯥꯅꯤ ꯍꯥꯏꯐꯦꯠ
ꯇꯔꯥ ꯇ꯭ꯔꯥꯎꯉꯥ ꯀꯨꯟ ꯀꯨꯟ ꯍꯨꯔꯥꯜꯂꯁꯨ ꯃꯔꯛ ꯃꯔꯛꯇ ꯅꯠꯇ꯭ꯔꯥ ꯐꯝꯃ ꯐꯝꯃꯒ ꯉꯍꯥꯛ ꯉꯍꯥꯛ ꯁꯪꯕ ꯇꯔꯥ ꯃꯤꯅꯤꯠ ꯇꯔꯥꯃꯨꯛ ꯁꯥꯔꯝ ꯃꯤꯅꯤꯠ ꯀꯨꯟꯃꯨꯛ ꯍꯦꯛ ꯁꯥꯔꯝ ꯑꯗꯨꯝꯅꯦꯕ ꯑꯃꯥꯏꯅ ꯃꯇꯦꯛ ꯃꯇꯦꯛ ꯃꯇꯦꯛ ꯄꯥꯕꯗ ꯑꯗꯨꯝ ꯃꯄꯨꯝ ꯑꯃ ꯁꯥꯥꯡ ꯉꯝꯃꯦꯕ ꯅꯠꯇ꯭ꯔꯥ
ꯃꯥꯅꯦ ꯀꯥꯟꯅꯩꯌꯦ
ꯑꯣ ꯐꯔꯦ ꯐꯔꯦ ꯑꯗꯣ ꯀꯩꯅꯣ ꯇꯧꯁꯤꯁꯦ ꯑꯩꯁꯨꯅꯦ ꯑ ꯕ꯭ꯔꯦꯛ ꯐꯥꯁ ꯀꯩ ꯀꯩ ꯑꯝꯇ ꯈꯤꯇꯪ ꯇꯧꯔꯨꯒꯤꯒꯦ ꯋꯥꯔꯤꯁꯨ ꯅꯨꯡꯉꯥꯏꯔꯤ ꯍꯣꯔꯦꯟ ꯑꯃꯨꯛ ꯁꯥꯟꯅꯔꯁꯤ ꯁꯤ ꯑꯩ ꯍꫭꯔꯦꯟ ꯊꯪ ꯀꯩꯅꯣ ꯇꯧꯔꯒ ꯕꯖꯥꫪ ꯆꯠ ꯄꯩ ꯇꯥꯏꯃꯤꯡꯗꯣ ꯍꯥꯏꯅꯔꯁꯦ ꯑꯗꯨꯒ ꯅꯪ ꯐꯣꯟ ꯇꯧꯔꯒ ꯀꯣ
ꯍꯣꯏ ꯍꯣꯏ ꯍꯣꯏ
ꯍꯣꯏ ꯍꯣꯏ ꯊꯝꯃꯣ ꯊꯝꯃꯣ ꯑꯥ ꯑ ꯊꯃꯦ ꯊꯃꯦ ꯂꫭꯏꯔꯦ ꯂꫭꯏꯔꯦ